ꯑꯗꯨꯗꯤ ꯌꯥꯈꯤꯗ꯭ꯔꯦ ꯍꯥꯏꯕ
ꯀꯔꯤꯒꯤ ꯑꯣꯏꯖꯥꯠꯅꯣ
ꯑꯗꯨꯅꯦ
ꯑꯍꯝ ꯑꯍꯝ ꯍꯣꯔꯦꯟ ꯉꯥꯏꯍꯥꯛ ꯂꯩꯒꯔ ꯅꯠꯇ꯭ꯔꯣ ꯍꯌꯦꯡꯂꯥ ꯑꯃꯨꯛ ꯌꯦꯡꯎ
ꯃꯅꯦ ꯄꯍꯂꯦ ꯀꯨꯌꯣ ꯅꯍꯤ ꯆꯥꯏꯌꯦ ꯀꯤꯌꯥ ꯌꯥ ꯑꯩꯗꯣ ꯂꯣꯏꯗꯤ ꯂꯣꯏꯔꯦꯕ ꯑꯗꯨꯒ ꯅꯪꯒ ꯑꯩꯒ ꯀꯛꯈꯤꯕ ꯃꯇꯝꯗꯨꯗꯤ ꯌꯥꯝ ꯇꯦꯜꯂꯤꯗꯅ ꯐꯧꯗꯣ ꯑꯩꯅ ꯀꯩꯅꯣ ꯂꯥꯛꯇꯧ ꯃꯥꯟꯕꯒꯤ ꯑꯗꯨꯗꯣ ꯑꯥ ꯄꯦꯟꯁꯤꯜ ꯃꯥꯟꯕꯗꯨꯗ ꯌꯦꯛꯑꯒ ꯑꯅꯧꯕ ꯑꯃ ꯅꯝꯕꯅꯦ ꯑꯗꯨ ꯌꯥꯗꯕ ꯃꯥꯜꯂꯤ ꯎꯝ
ꯍꯣꯏ ꯂꯣꯏꯕꯨ ꯑꯣꯏꯈ꯭ꯔꯗꯤ
ꯎꯝ ꯑꯃꯁꯤꯅ ꯍꯩꯔꯛꯏꯁꯦ ꯑꯩꯕꯨ ꯀꯔꯤ ꯍꯥꯏꯌꯣ ꯍꯥꯏꯕꯅꯣ ꯑꯩ ꯉꯁꯥꯏꯗꯒꯤꯩ ꯀꯔꯤꯝ ꯍꯟꯗꯦ ꯁꯤꯟ ꯇꯧꯔꯒꯥ
ꯀꯩ ꯍꯥꯏꯅꯤ ꯃꯥꯒꯤꯗꯣ ꯈꯪꯗꯣꯛꯅꯕ ꯇꯧꯔꯛꯏꯖꯥꯠꯂꯣ ꯅꯠꯇ꯭ꯔꯒ
ꯍꯣꯏ ꯍꯥꯏꯈꯤꯗꯣꯏꯕ ꯑꯩꯅ ꯌꯥꯝ ꯄꯛꯇꯕ ꯃꯥ ꯀꯔꯤꯝ ꯇꯧꯗꯕ ꯁꯥꯗ꯭ꯔꯥ ꯁꯦ
ꯑꯗꯨꯅꯦ
ꯑꯁꯤꯅꯦꯕ ꯑꯩ ꯌꯥꯝ ꯁꯥꯎꯅꯤꯡꯉꯤꯁꯦ ꯃꯥ ꯃꯤ ꯑꯃꯗꯤ ꯀꯔꯤ ꯁꯨꯃꯥꯏ ꯁꯥꯟꯅꯕꯗ ꯂꯤꯁꯤꯡ ꯃꯔꯤ ꯌꯧꯗꯣꯏ ꯇꯧꯋꯦ
ꯎꯔꯝꯃꯦ ꯏꯕꯦꯝꯃ ꯑꯩꯁꯨ
ꯀꯩꯅꯣ ꯃꯣꯏꯁꯦ ꯑꯍꯤꯡꯒ ꯇꯨꯝꯗ꯭ꯔꯕ꯭ꯔꯥ ꯈꯪꯗ꯭ꯤꯌꯦ
ꯑꯩꯈꯣꯏ ꯂꯩꯃꯤꯅꯕ ꯍꯣꯏꯗꯤ ꯇꯨꯝꯒꯤꯗꯣꯔꯦ ꯃꯤ ꯆꯥꯛꯀ ꯇꯣꯛꯑꯒ
ꯃꯣꯏ ꯄꯔꯤꯈꯥꯅꯦ ꯍꯥꯏꯗꯥꯏꯅꯦ
ꯁꯨꯗꯤ ꯂꯩ ꯔꯝꯗꯧ ꯃꯥꯜꯂꯦ ꯍꯌꯦꯡꯗꯤ
ꯎꯝ ꯎꯝ
ꯉꯁꯥꯏ ꯀꯩꯅꯣꯗ ꯎꯝ ꯑꯣꯖꯥ ꯊꯦꯡꯅꯔꯦ ꯈꯔ
ꯀꯔꯝꯕ ꯑꯣꯖꯥꯅꯣ ꯑꯩꯈꯣꯏ ꯇꯥꯛꯂꯛꯄ ꯑꯣꯖꯥꯔꯣ
ꯑꯩꯈꯣꯏꯒꯤ ꯑꯩꯈꯣꯏꯒꯤ ꯗꯥꯥꯏꯇ
ꯑꯣ ꯍꯝ ꯀꯩ ꯍꯥꯢꯔꯛꯑꯦ
ꯂꯧꯔꯕ꯭ꯔꯥ ꯅꯣꯏ ꯀꯥꯏ ꯍꯪꯉꯛꯑꯦ
ꯎꯝ ꯃꯥꯢ ꯍꯧꯅꯕꯤꯗꯣ
ꯑꯗꯨꯒ ꯀꯩꯅꯣꯗꯣ ꯅꯨꯄꯥ ꯑꯅꯧꯕ ꯑꯃ ꯌꯥꯎꯕꯗꯣ ꯑꯈꯣꯏꯒꯤ
ꯀꯔꯝꯕ ꯑꯉꯥꯡꯗꯨꯔꯣ
ꯑ
ꯍꯥꯏꯗꯤ ꯀꯩꯅꯣ ꯃꯣꯏ ꯇꯥꯛꯄꯗꯣ ꯑꯈꯣꯏ ꯃꯈꯥꯏ ꯕꯦꯠꯁ ꯇꯥꯛꯄꯗꯣ
ꯂꯥꯏꯔꯤꯛ ꯇꯥꯛꯄ ꯅꯠꯇꯕ ꯊꯕꯛ ꯏꯟꯒꯥꯡ ꯇꯧꯕꯒꯤꯗꯣ
ꯈꯪꯉꯦ ꯈꯪꯉꯦ
ꯑꯗꯨꯗꯣ ꯈꯪꯕꯅꯦꯕꯀꯣ ꯑꯈꯣꯏ ꯇꯥꯃꯣꯒ ꯑꯩꯒꯤꯒꯤ ꯃꯔꯝꯁꯦ
ꯎꯝ
ꯑꯗꯨꯗ ꯃꯅꯥ ꯢꯁ ꯅꯕꯥꯟꯅꯤꯗꯤ ꯍꯧꯅꯔ ꯍꯦꯛꯇ ꯂꯥꯛꯑꯕ꯭ꯔꯥ ꯀꯥꯏ ꯑꯦ ꯑꯈꯣꯏ ꯍꯟꯇꯛ ꯀꯩꯅꯣꯗ ꯀꯣꯜꯀꯇꯥ ꯆꯠꯄ ꯀꯥꯟꯗꯨꯗꯅꯦꯀꯣ
ꯎꯝ
ꯑꯩꯁꯨ ꯏꯁꯥꯗꯣ ꯅꯨꯡꯉꯥꯏꯇ꯭ꯔꯦ ꯋꯥꯔꯦꯗꯅ ꯋꯥ ꯉꯥꯡꯅꯤꯡꯗ꯭ꯔꯦꯗꯅꯥ
ꯎꯝ
ꯑꯗ ꯑ ꯑꯈꯣꯏ ꯇꯥꯃꯣꯅꯦ ꯑꯩꯉꯣꯟꯗ ꯀꯔꯣꯝ ꯊꯣꯛꯇꯣꯏꯅꯣ ꯁꯤꯁꯦꯅ ꯍꯥꯏꯕ ꯑꯩꯅ ꯑꯦ ꯈꯨꯠꯅ ꯇꯧꯔꯒ ꯑꯦꯡꯒꯜ ꯍꯥꯏꯗꯤ ꯗꯤꯔꯦꯛꯁꯟꯗꯣ ꯇꯥꯛꯄ
ꯎꯝ
ꯗꯗꯥꯅ ꯑꯗꯨꯒ ꯈꯨꯗꯣꯝꯕꯤꯗꯅꯤꯀꯣ ꯍꯥꯢꯁꯦ ꯑꯩꯖꯦ ꯋꯥꯖ ꯅꯤꯡꯗꯗꯅ ꯋꯥꯃꯟꯕꯩ ꯑꯗꯨꯒ ꯃꯥꯁꯤꯅ ꯅꯥꯀꯟꯁꯤꯗ ꯂꯦꯞꯄ ꯂꯩꯔꯝꯃꯦꯕ ꯑꯗꯨꯒ ꯍꯦꯃꯥ ꯍꯦꯃꯥ ꯁꯤꯗꯤ ꯄꯨꯔꯥ ꯈꯨꯗꯣꯝꯕꯤꯗꯅꯤꯅꯦ ꯆꯠꯂꯤ ꯍꯝ ꯃꯥꯗꯤ ꯈꯪꯕꯅꯦꯕ ꯐꯠꯖꯅ
ꯎꯝ ꯈꯜꯂꯝꯃꯤꯅꯤ
ꯑꯥ ꯑꯈꯣꯏꯒꯤ ꯇꯥꯏꯞꯇꯁꯨ ꯇꯧꯕꯒꯤ ꯀ꯭ꯌꯝ ꯍꯥꯏꯗꯦꯕ
ꯎꯝ
ꯑꯗꯨꯒ ꯅꯣꯡꯃ ꯑꯈꯣꯏꯁꯦ ꯑ ꯀꯩꯅꯣ ꯋꯦꯁ ꯃꯦꯅꯦꯁꯃꯦꯟꯒꯤꯅꯦꯅ ꯃꯐꯝ ꯑꯃ ꯆꯠꯂꯦꯕ
ꯃꯅꯝ ꯅꯝꯊꯤꯌꯦꯗꯨꯔꯥ
ꯃꯅꯝ ꯅꯝꯊꯤ ꯑ ꯆꯥꯛ ꯑꯣꯒꯦ ꯇꯧꯌꯦꯟ ꯇꯧꯕꯗꯣ ꯑꯗꯨꯒꯤ ꯃꯅꯨꯡꯁꯤꯗ ꯑꯈꯣꯏꯁꯦ ꯆꯥꯛ ꯏꯁꯤꯡꯁꯦ ꯌꯦꯟꯕꯁꯦ ꯃꯣꯏꯅ ꯌꯦꯜꯂꯦꯕ ꯑꯈꯣꯏꯒꯤ ꯑꯗ ꯃꯥꯅ ꯌꯦ ꯃꯥꯁꯨ ꯌꯦꯟꯕ ꯌꯥꯎꯋꯦ ꯑꯗꯨꯒ ꯑꯩꯅ ꯑꯩꯗꯤ ꯁꯨꯝ ꯏꯆꯝ ꯆꯝꯅ ꯀꯩꯒꯤꯅꯣ ꯅꯣꯏꯅ ꯑꯁꯨꯌꯥꯝ ꯑꯁꯨꯛ ꯌꯥꯝꯅ ꯆꯠꯂꯨꯕ ꯃꯐꯝ ꯑꯇꯩꯗꯗꯤ ꯆꯥꯛꯁꯦ ꯆꯥꯗꯕꯤꯗ ꯁꯤꯒꯤ ꯑꯁꯨꯌꯥꯝ ꯅꯝꯊꯤꯕ ꯃꯐꯝꯁꯤꯗ ꯂꯥꯛꯑ ꯒ ꯅꯣꯏꯅ ꯆꯥꯛ ꯄꯤꯖꯩꯁꯦ ꯆꯥꯛ ꯁꯤꯜꯂꯤꯁꯦ ꯈꯣꯠꯂꯤꯁꯦ ꯍꯥꯏꯕ ꯈꯪꯕ꯭ꯔꯥ
ꯎꯝ
ꯑꯗꯨꯒ ꯑꯃꯗꯨꯅꯁꯨ ꯌꯥꯗꯕꯩꯅꯦꯃꯤ ꯀꯩ ꯍꯥꯞꯄꯣ ꯍꯥꯏꯅꯣ ꯈꯣ ꯍꯣꯏ ꯕꯥꯅ ꯀꯥꯏꯅ ꯁꯨꯝ ꯇꯧꯁꯤꯜꯂꯛꯄ ꯑꯩꯉꯣꯟꯖꯤꯗ ꯈꯪꯕ꯭ꯔꯥ ꯑꯗꯨꯒ ꯑꯃꯖꯤꯅ ꯑꯃꯨꯛ ꯄꯩꯒ꯭ꯔ ꯈꯪꯉꯕ꯭ꯔꯥ ꯏꯔꯥꯡ ꯇꯧꯅꯩ ꯑꯗꯨ ꯇꯧꯅꯩ ꯃꯊꯣꯡ ꯃꯔꯝ ꯈꯪꯗꯦ ꯈꯣꯠꯇꯦ
ꯎꯝ ꯑꯗꯨꯅꯤ ꯑꯃꯗꯩ ꯍꯧꯅꯗꯦ
ꯍꯥꯏꯗ꯭ꯔꯁꯨ ꯌꯥꯕ ꯋꯥꯗꯨꯗ ꯍꯥꯏ ꯈꯣꯠꯂꯦ ꯒꯥꯏꯅ ꯑꯃꯨꯛ ꯇꯧꯒ꯭ꯔꯦꯅꯦ ꯑꯈꯣꯏ ꯇꯥꯃꯣꯖꯦ ꯑꯝ ꯂꯣꯢꯔꯦ ꯂꯥꯟ ꯑꯃꯅꯤ ꯑꯗꯨ ꯅꯨꯃꯤꯠꯇꯨꯁꯨ ꯑꯩ
ꯎꯝ ꯇꯧꯅꯤ ꯈꯪꯉꯦ ꯅꯪ ꯑꯃꯣ ꯎꯝ ꯅꯪꯕꯨꯗꯤ ꯑꯗꯨꯝ ꯍꯟꯗꯛꯁꯨ ꯂꯩꯔꯦ ꯑꯗꯨꯝ ꯍꯟꯗꯛꯀ ꯇꯧꯔꯗꯤ ꯅꯪꯗꯤ ꯑꯗꯨꯝ ꯂꯣꯏꯔꯅꯤ
ꯑꯁ ꯃꯥ ꯌꯥꯝ ꯁꯥꯎꯔꯤꯕꯅꯤ ꯍꯧꯖꯤꯛꯀꯥꯟ
ꯍꯣꯏ ꯅꯪꯅꯁꯨ ꯁꯤꯗꯠ ꯑꯣꯟꯖꯟ ꯂꯩꯔꯦ ꯅꯃꯥꯏꯗꯣ
ꯋꯥꯔꯤꯁꯨ ꯏꯟꯊꯤꯉꯥꯏ ꯁꯥꯟꯅꯗꯕꯒ ꯑꯗꯨꯒ ꯑꯗꯨꯒꯨꯝꯕ ꯅꯨꯄꯥꯒꯤ ꯀꯩ ꯒꯤ ꯈꯔ ꯑꯃꯁꯨ ꯂꯩꯕꯒ
ꯑꯗꯨꯒ ꯃꯥꯅ ꯍꯪꯉꯛꯑꯦ ꯅꯪꯗꯤ ꯅꯪꯗꯣ ꯅꯪ ꯁꯥꯟꯅꯕ꯭ꯔꯥ ꯅꯨꯄꯥ ꯑꯇꯩꯒ ꯍꯥꯏ ꯑꯩꯅ ꯁꯥꯟꯗꯦ ꯑꯗꯨꯝ ꯍꯥꯏꯌꯦꯕꯀꯣ ꯑꯦ ꯑꯗꯨꯅꯦꯕ ꯅꯨꯄꯥ ꯀꯣꯏꯗꯕ ꯃꯥꯕꯧ ꯅꯨꯄꯥ ꯑꯇꯣꯛꯄꯒ ꯁꯥꯟꯅꯗꯦ
ꯅꯨꯄꯥ ꯀꯣꯏꯔꯤꯕ ꯅꯪꯅ
ꯏ ꯈꯣꯟꯊꯤ ꯆꯥꯗꯕꯔꯥ ꯑꯩꯗꯤ ꯇꯜꯂꯦ ꯍꯥꯏꯕ ꯍꯩꯔꯛ
ꯁꯥꯟꯅꯩꯌꯦꯅ ꯍꯥꯏꯖꯤꯜꯂꯝꯃꯁꯨ ꯐꯗꯧꯕ ꯑꯁ ꯑꯗꯩ ꯃꯨꯛ ꯉꯥꯡꯑꯦ ꯑꯃꯨꯛ ꯉꯥꯡ ꯑꯦ ꯀꯣꯛꯀ ꯆꯤꯛꯑ ꯕꯅꯦ ꯉꯁꯥꯏ
ꯋꯥ ꯂꯣꯏꯔꯦ ꯁꯤꯗ ꯃꯥꯕꯧ ꯁꯥꯟꯅꯗꯦ ꯀꯥꯏ ꯋꯥ
ꯏꯃꯥꯅ ꯁꯧꯅꯤꯡꯉꯤꯁꯤ ꯑꯃꯗꯨꯗ ꯍꯪꯉꯛꯄꯗꯨꯗꯅꯦꯕ ꯗꯥꯏꯔꯦꯛ
ꯍꯣꯏ ꯍꯉꯛꯄꯒꯤ
ꯍꯉꯛꯇꯕ ꯑꯣꯏꯗꯤ ꯐꯥꯗꯨꯕ
ꯃꯥꯅ ꯈꯪꯅꯔꯛꯄ ꯅꯨꯄꯤ ꯃꯌꯥꯝꯗꯩ ꯑꯩꯅ ꯈ꯭ꯋꯥꯏꯗꯩ ꯉꯥꯎꯁꯤꯟꯅꯩ ꯌꯦ ꯑꯇꯩꯗꯤ ꯂꯣꯏꯅ ꯂꯦꯝꯃꯤ ꯏꯪ ꯆꯤꯛꯏ ꯌꯦ
ꯀꯩ ꯍꯥꯏꯈꯤ ꯅꯪꯗꯤ ꯑꯗꯨ
ꯑꯩꯅ ꯉꯥꯎꯁꯤꯟꯅꯕꯁꯤꯅ ꯈ꯭ꯋꯥꯏꯗꯒꯤ ꯍꯦꯟꯅ ꯅꯨꯡꯁꯤꯕꯅꯦ ꯍꯥꯏꯕ ꯃꯃꯥꯅ ꯃꯆꯥ ꯐꯠꯇꯕꯅ ꯍꯦꯟꯅ ꯅꯨꯡꯁꯤꯕꯗꯣ ꯑꯗꯨꯃꯥꯏ ꯇꯧꯕ꯭ꯔꯥ ꯍꯥꯏꯕ
ꯇꯧꯔꯝꯃꯅꯤ ꯑꯗꯨ ꯃꯥꯗꯣ ꯅꯪ ꯄꯩꯁꯥ ꯇꯤꯟꯕꯗꯨꯁꯨ ꯌꯥꯝꯗꯣ ꯍꯥꯏ ꯉꯝꯃꯝꯃꯔꯣꯏ
ꯍꯥ
ꯅꯪꯒꯤ ꯑꯗꯨ ꯂꯩꯕꯗ ꯄꯩꯁꯥ ꯇꯤꯡꯉꯤꯗꯅ ꯑꯗꯨ ꯌꯥꯝ ꯍꯥꯏ ꯉꯝꯃꯝꯃꯔꯣꯏ ꯍꯥꯏꯕ ꯁꯥꯎꯅꯤꯡꯉꯖꯨ
ꯉꯝꯗꯦ ꯑꯗꯨ ꯃꯥꯅ ꯍꯥꯏꯁꯦ ꯇꯧꯔꯁꯨ ꯀꯥꯇꯨ ꯀꯥꯔꯟ ꯇꯧꯒꯅꯨ ꯁ ꯁꯤꯅꯤ ꯑꯥ ꯑꯩꯅ ꯑꯩꯅ ꯀꯥꯇꯨ ꯀꯥꯔꯟ ꯇꯧꯕ ꯅꯠꯇꯦ ꯃꯤꯅ ꯇꯧꯔꯛꯄꯅꯤ
ꯑꯝ ꯅꯪꯁꯨ ꯍꯦꯛꯇꯥ ꯍꯤꯏꯖꯤꯜꯂꯦ ꯑꯗꯣ ꯌꯥ ꯗꯝꯅꯤꯗ ꯑꯆꯨꯝꯕ ꯇꯧꯕꯁꯦ ꯑꯃꯨꯛ ꯑꯇꯩꯗꯨꯒ ꯇꯧꯅꯩꯁꯤꯡꯗꯣ ꯀꯣꯏꯕꯨ ꯈꯔꯕꯨ ꯐꯔꯦꯅꯦ
ꯑꯩꯁꯨ ꯊꯦꯡꯅꯈ꯭ꯔꯦꯉꯣ ꯃꯇꯩ ꯃꯅꯥꯎ ꯕꯣꯁ ꯀꯥꯟꯅꯒ ꯀꯧꯋꯦꯀꯣ ꯅꯨꯄꯥꯁꯤꯅ ꯅꯨꯄꯤꯗꯥ ꯍꯣꯏ ꯕꯣꯁ ꯀꯥꯏ ꯇꯧꯕꯃꯥ
ꯑꯩꯗꯤ ꯇꯨꯝꯅꯤꯡꯉꯕꯅꯦ ꯑ ꯀꯩꯅꯣꯃ ꯃꯥ ꯍꯥꯏꯕꯗꯨꯕꯨ ꯅꯨꯄꯥꯗꯨꯅ ꯍꯥꯏꯅꯦ ꯅꯨꯡꯁꯤꯕꯒꯤ ꯑꯩꯅ ꯁꯨꯝ ꯉꯥꯏ ꯑꯩꯅꯦ ꯅꯪ ꯈꯣꯟꯆꯦꯟ ꯇꯥꯔꯗꯤ ꯑꯩꯗꯤ ꯀꯩꯁꯨꯨꯝ ꯌꯥꯎꯗꯦ ꯅꯪꯕꯨ ꯑꯗꯨꯝ ꯌꯥꯎꯔꯗꯤ ꯑꯗꯨꯝ ꯌꯥꯏ
ꯑꯩꯅ ꯍꯥꯏꯕ ꯃꯤꯁꯨ ꯑꯗꯨꯃꯥꯏ ꯌꯥꯝ ꯇꯧꯅꯩ ꯅꯪꯁꯨ ꯇꯧꯔꯛꯑꯣ ꯑꯩꯈꯣꯏꯅꯤ ꯅꯨꯡꯁꯤ ꯋꯥꯔꯤ ꯁꯥꯟꯅꯗꯦ ꯁꯤꯗ ꯃꯇꯝ ꯃꯥꯡꯅ ꯁꯤꯗ ꯁꯥꯟꯅꯗꯣꯏ ꯁꯔꯨꯛ ꯑꯁꯣꯝ ꯅꯥꯀꯟ ꯅꯀꯟꯗ ꯀꯥꯟꯅꯕ ꯑꯣꯏꯅ ꯍꯥꯏꯕ
ꯌꯥꯗꯦꯕ ꯁꯤꯊꯣꯛ ꯊꯥꯛ ꯎꯝ
ꯍꯣꯏ ꯑꯗꯨꯕꯨ ꯗꯤꯇꯟꯕ ꯃꯤꯗꯕꯨꯗꯤ ꯈꯨꯠ ꯑꯣꯏꯕ
ꯃꯥ ꯍꯩꯅꯗꯤ
ꯑꯗꯨꯗꯤ ꯁꯤꯗ ꯄꯩꯁꯥꯗꯨ ꯐꯪꯉꯧꯔꯗꯤꯅ
ꯅꯣꯏ ꯆꯥꯛ ꯆꯥꯗꯣꯔꯕꯣ
ꯆꯥꯗ ꯔꯤꯗ ꯋꯥꯠꯂꯤ ꯑꯩꯈꯣꯏ ꯃꯥ ꯃꯈꯣꯡ ꯅꯥꯕꯑꯗꯨꯒꯤ ꯑꯩꯈꯣꯏ ꯃꯥꯃꯣꯅ ꯍꯪꯉꯛꯄ ꯀꯩ ꯒꯨꯂꯤ ꯀꯩꯀꯥ ꯆꯥꯕꯗꯣ ꯈꯋꯥꯡ ꯀꯩ ꯀꯥꯗꯣ ꯃꯥꯗꯨ ꯍꯧꯖꯤꯛ ꯊꯦꯔꯥꯄꯤꯒ ꯀꯩꯅꯣ ꯆꯠꯂꯦꯕ ꯑꯩꯈꯣꯏ ꯅꯤꯅꯦ ꯑꯝꯗ ꯍꯥꯏꯗꯤ ꯑꯥ ꯎꯝ ꯄꯤꯟꯅꯒ ꯊꯤꯟꯕꯗꯣ
ꯎꯝ
ꯑꯗꯨ ꯇꯧꯕꯗꯒꯤ ꯐꯅꯌꯥꯝ ꯌꯥꯝ ꯐꯔꯛꯑꯕꯅꯦꯕ
ꯍꯟꯗꯛꯇꯤ ꯌꯨꯝ ꯍꯦꯛ ꯆꯠꯄꯒ ꯑꯩꯁꯨ ꯃꯣꯏꯒꯤ ꯃꯁꯥꯁꯀꯤ ꯇꯨꯝꯅꯕ ꯐꯃꯨꯡ ꯑ ꯆꯧꯀꯔꯤ ꯁꯣꯐꯥꯗꯨ ꯇꯨꯝꯃꯨꯔꯅꯤ ꯍꯟꯗꯛꯛꯇꯤ ꯁꯣꯏꯗꯕꯤꯗ
ꯀꯌꯥꯅꯣ ꯄꯩꯁꯥ
ꯑꯩꯈꯣꯏ ꯑꯥꯗꯗꯤ ꯍꯣꯡꯉꯦ ꯄꯨꯡ ꯑꯃꯗ ꯂꯨꯄꯥ ꯆꯥꯝꯃꯈꯇ
ꯂꯨꯄ ꯆꯝꯃ ꯍꯥꯏꯃ ꯑꯗꯨꯗꯤ ꯌꯥꯏ ꯁꯤꯗꯗꯤ ꯂꯤꯁꯤꯡꯒ ꯌꯧꯔꯝꯅꯤꯅ
ꯌꯧꯗꯦꯍꯦ ꯁꯤꯗ ꯄꯨꯡ ꯀꯥꯏꯗ ꯂꯨꯄꯥ ꯆꯅꯤ
ꯀꯥꯏꯗ ꯆꯅꯤꯑꯕ
ꯄꯨꯡꯈꯥꯏꯗ
ꯀꯣꯏꯗ ꯍꯥꯏꯅꯣ
ꯄꯨꯡ ꯀꯩꯅꯣ ꯃꯐꯝꯂꯣ
ꯑꯥ
ꯑꯩꯈꯣꯏ ꯁꯤꯗ ꯁꯤ ꯃꯐꯝꯒꯤ ꯁꯤꯒꯤ ꯊꯣꯛ ꯁꯤꯗꯅꯦ ꯍꯥꯏꯁꯦ
ꯁꯤꯗ ꯍꯥꯏꯗꯤ ꯀꯩꯅꯣꯒꯤꯗ ꯑꯩꯈꯣꯏ ꯆꯪꯐꯝ ꯃꯌꯥꯒꯤꯗꯣ ꯑꯗꯨꯗ
ꯍꯣꯏ
ꯍꯩꯃ
ꯄꯨꯡꯈꯥꯏꯗ ꯂꯨꯄꯥ ꯆꯅꯤ
ꯑꯗꯨꯗ ꯑꯩꯅ ꯍꯥꯏꯗꯤ ꯄꯨꯡꯈꯥꯏꯗ ꯆꯅꯤꯑꯣꯏ ꯄꯨꯡꯗꯗꯤ ꯀꯌꯥ ꯆꯥꯃꯔꯤ
ꯄꯨꯡꯗꯗꯤ ꯆꯥꯝꯃꯔꯤ ꯂꯥꯛꯇ꯭ꯣꯏꯕ
ꯆꯥꯝꯃꯅꯤ ꯍꯥꯏꯗꯥꯏꯅꯦ ꯅꯪꯕꯨ
ꯑꯧ ꯑꯩꯈꯣꯏꯗꯕꯨꯗꯤ ꯍꯣꯡꯉꯦ ꯑꯗꯣ ꯂꯤꯁꯤꯡꯗꯤ ꯌꯧꯗꯦ ꯍꯥꯏꯕ ꯑꯩꯅ ꯍꯥꯏꯕꯗꯤ
ꯎꯝ ꯌꯥꯎꯗꯦ ꯑꯗꯨꯏꯁꯨ ꯐꯖꯅ ꯉꯛ ꯅꯥꯒꯁꯨ ꯂꯣꯏꯅ ꯁꯦꯡꯇꯣꯛꯑꯀꯥꯟꯗ ꯑꯝꯇ ꯂꯩꯅꯤꯡꯉꯤ ꯑꯝꯕꯗꯨ
ꯍꯣꯏ ꯑꯥꯗꯗꯤ ꯇꯥꯡꯉꯗꯤ
ꯀꯅꯥ ꯍꯣꯏ ꯑꯗꯨꯁꯨ ꯆꯨꯝꯃꯤ
ꯃꯍꯣꯏꯁꯤꯒꯤ ꯍꯨꯏ ꯑꯥ ꯃꯣꯏ ꯁꯤꯒꯤꯁꯤꯕꯧ ꯀꯌꯥ ꯆꯪꯉꯝꯃꯣꯏ ꯇꯥꯕ꯭ꯔꯥ
ꯇꯥꯏꯌꯦ ꯃꯣꯏ ꯁꯤꯒꯤꯁꯦ ꯃꯊꯛꯀꯤꯗꯣ ꯑꯗꯨꯝ ꯀꯩꯀꯥ ꯄꯤꯁꯨꯝ ꯐꯣꯏꯕ ꯀꯩꯀꯥꯁꯨ ꯂꯣꯏ ꯌꯥꯎꯏꯔꯕ ꯐꯦꯁꯤꯌꯦꯜ ꯀꯩꯀꯥꯁꯨ
ꯂꯣꯏ ꯌꯥꯎꯋꯦ ꯃꯣꯏꯁꯦ ꯑꯗꯨꯒ ꯈꯨꯖꯤꯟ ꯍꯥꯞꯄꯁꯨ ꯌꯥꯎꯏꯤ ꯁꯝ ꯀꯛꯄꯁꯨ ꯄꯥ ꯍꯥꯞꯄꯁꯨ ꯂꯣꯏꯅ ꯌꯥꯏ ꯃꯣꯏꯁꯤꯗ
ꯑꯗꯨ ꯍꯣꯏ ꯈꯤꯇꯪꯗꯤ ꯇꯥꯡꯉꯝꯗꯧ ꯃꯥꯜꯂꯦ
ꯑꯩ ꯑꯩꯅ ꯉꯍꯥꯟ ꯎꯝ ꯑꯩꯈꯣꯏ ꯑꯩꯗꯣ ꯑꯩꯈꯣꯏ ꯇꯥꯃꯨ ꯎꯅꯕꯗꯣ ꯑꯗꯨꯒꯤꯗꯨꯗꯒꯤ ꯑꯆꯥꯥꯄꯣꯠ ꯆꯥꯏꯑꯕ ꯑꯗꯨꯒꯤꯗꯤ ꯑꯗꯨꯒꯤ ꯅꯥꯀꯟꯗꯨꯗꯒꯤ ꯃꯣꯏꯗꯩꯗꯤ ꯆꯥꯗꯦ ꯅꯣꯏꯅ ꯑꯗꯨꯝ ꯍꯥꯎꯊꯦ ꯍꯥꯎꯊꯦ ꯍꯥꯏꯕꯗꯒꯤ ꯆꯪꯕ ꯀꯤꯔꯦ ꯑꯩ
ꯎꯝ
ꯑꯗꯨꯗꯣ ꯑꯗꯨꯗ ꯁꯨꯝ ꯌꯦꯡꯕ ꯃꯣꯏꯒꯤ ꯁꯥꯏꯟꯕꯣꯠ ꯊꯦꯠꯄꯅꯦꯕ
ꯎꯝ
ꯍꯧꯖꯤꯛꯀꯥꯟꯒꯤ ꯀꯦꯕꯒꯤ ꯈꯣꯠꯄꯒꯤ ꯇꯧꯅꯔꯤ ꯃꯌꯥꯝꯁꯦ ꯑꯌꯥꯝꯕ ꯂꯣꯏꯅ ꯌꯥꯕ ꯃꯥꯜꯂꯦ ꯃꯣꯏ ꯑꯗꯥ
ꯎꯝ ꯌꯥꯔꯝꯅꯤ ꯍꯥꯏꯗꯤ ꯌꯥꯝ ꯐꯖꯅ ꯍꯥꯡꯉꯦꯕ ꯎꯝ
ꯑꯗꯣ ꯃꯣꯏ ꯅꯪꯅ ꯅꯪꯅ ꯉꯁꯥꯏ ꯊꯥꯔꯛꯄ ꯐꯣꯇꯣꯗꯣ
ꯎꯝ
ꯑꯗꯨꯗꯣ ꯃꯣꯏ ꯊꯦꯡꯅꯗ ꯖꯥꯠꯂꯥ ꯑꯃ ꯅꯨ
ꯑꯍꯝ ꯆꯠꯄꯅꯦ ꯏꯕꯦꯝꯃ ꯑꯃꯗꯨꯁꯨ ꯑꯃꯗꯨꯅ ꯅꯍꯟ ꯆꯠꯄ ꯃꯥꯜꯂꯦ ꯃꯣꯏꯅ ꯉꯔꯥꯡ ꯆꯠꯄ ꯃꯥꯜꯂꯦ
ꯉꯔꯥꯡ ꯉꯔꯥꯡ ꯅꯠꯇꯦ ꯅꯍꯥꯟ ꯂꯣꯏꯔꯦ ꯇꯥꯔꯤꯛ ꯃꯉꯥ ꯕꯧꯇꯅꯦ
ꯑꯦ ꯑꯗꯨꯝ ꯊꯦꯡꯅꯗ ꯖꯥꯠꯂꯣ
ꯈꯪꯗꯦ ꯍꯥꯏꯕ ꯑꯗꯨꯅꯦ ꯑꯩꯅ ꯍꯪꯅꯤꯡꯉꯤꯁꯦ ꯊꯦꯡꯅꯗ ꯆꯥꯔ ꯈꯪꯗꯦ ꯍꯥꯏꯕ
ꯑꯗꯨꯝ ꯅꯨꯄꯥꯗꯨ ꯅꯠꯇꯔꯣ ꯑꯃꯒꯤ ꯃꯅꯤꯡꯗ ꯏꯟꯅ ꯂꯣꯏꯕꯗ ꯉꯥꯏꯔꯤ ꯑꯃꯃꯨꯛ ꯏꯟꯅ ꯂꯩꯔꯝꯃꯤ ꯑꯍꯝ ꯃꯣꯏꯅꯤ ꯊꯧꯅꯥ ꯌꯥꯝ ꯂꯩ
ꯀꯦꯝꯕꯨ ꯈꯜꯂꯝꯃꯔꯣꯏꯗ ꯑꯗꯨꯕꯨꯗꯤ